ꯍꯜꯂꯣ ꯑꯣ
ꯇꯥꯔꯦ ꯅꯪ ꯀꯩꯗꯧꯔꯤꯅꯣ ꯑꯩꯗꯤ ꯑꯣꯛ ꯇꯨꯝ ꯆꯥꯏꯌꯦ ꯍꯧꯗꯣꯡꯁꯨ ꯆꯥꯏꯌꯦ
ꯇꯨꯀꯆꯩꯍꯦ ꯑꯗꯨꯗꯤ ꯑꯩꯗꯤ ꯆꯥꯗꯦ
ꯀꯩꯅꯣ ꯍꯧꯗꯣꯡ ꯆꯥꯔꯗꯤ ꯃꯁꯛ ꯐꯖꯕꯅꯦ ꯁꯟ ꯆꯥꯔꯗꯤ ꯁꯟ ꯃꯥꯅꯤ
ꯅꯨꯡꯉꯥꯏꯇꯦ ꯑꯗꯨꯗꯤ ꯑꯩꯗꯤ ꯁꯥ ꯆꯥꯗꯦꯗꯥ ꯚꯦꯖꯤꯇꯦꯔꯤꯌꯟ ꯑꯣꯏꯌꯦ
ꯌꯥꯗꯦꯕ ꯗꯣ ꯑ ꯅꯪ ꯚꯤꯖꯤꯇꯦꯕꯜ ꯃꯥꯜꯂꯝꯅꯤꯀꯣ
ꯎꯝ ꯃꯥꯜꯂꯦ
ꯀꯩꯩꯒꯤꯅꯣ ꯅꯪ ꯚꯤꯖꯤꯇꯦꯕꯜ ꯃꯥꯜꯂꯤꯗꯤ
ꯑꯩꯗꯤ ꯀꯩꯅꯣ ꯌꯥꯝ ꯆꯥꯅꯤꯡꯉꯦ ꯍꯪꯒꯥꯝ ꯊꯣꯡꯕꯥ ꯆꯝꯊꯣꯡ ꯊꯣꯡꯕ ꯏꯔꯣꯟꯕꯒꯨꯝꯕ ꯀꯥꯡꯉꯧ ꯑꯃ ꯇꯧꯔꯒ ꯌꯥꯝ ꯆꯥꯅꯤꯡꯉꯤ
ꯑꯣ ꯑꯗꯨꯗꯤ ꯅꯪ ꯅꯪꯒꯤ ꯁꯛꯇꯣ ꯏꯔꯣꯝꯕꯁꯨ ꯃꯥꯜꯂꯝꯃꯅꯤ ꯀꯥꯡꯒꯧꯁꯨ ꯃꯥꯜꯂꯝꯃꯅꯤ ꯍꯪꯒꯥꯝꯁꯨ ꯃꯥꯜꯂꯝꯃꯅꯤꯀꯣ
ꯌꯥꯏꯍꯦ ꯅꯪꯁꯨ ꯋꯥꯔꯤꯁꯨ
ꯅꯪ ꯅꯨꯄꯥ ꯀꯣꯏꯕ ꯂꯩꯕ꯭ꯔꯣ
ꯑꯩꯗꯤ ꯌꯨꯝ ꯄꯥꯜꯂꯦ
ꯏꯃꯥ ꯆꯍꯤ ꯀꯌꯥ ꯁꯨꯔꯒꯦ ꯌꯨꯝ ꯄꯥꯜꯂꯤꯁꯤꯕꯨ ꯑꯉꯥꯡ ꯀꯌꯥ ꯌꯥꯎꯔꯒꯦ
ꯑꯩꯗꯤ ꯆꯍꯤ ꯊꯥꯔꯇꯤ ꯑꯕꯞꯅꯦ ꯑꯩꯗꯤ ꯀꯣ ꯑ ꯀꯩꯅꯣ ꯆꯍꯤ ꯑꯉꯥꯡ ꯅꯨꯄꯥ ꯑꯍꯨꯝ ꯌꯥꯎꯔꯦ
ꯏꯃꯥꯏ ꯌꯥꯝ ꯐꯩꯌꯦ ꯏꯆꯥ ꯐꯖ ꯐꯖꯅ ꯁꯦꯝꯃꯣ ꯑꯩꯗꯤ ꯄꯥꯟꯗ꯭ꯔꯤꯌꯦ ꯑꯩꯗꯤ ꯑꯉꯥꯡ ꯌꯥꯝ ꯑꯣꯏꯔꯤ
ꯇꯦ ꯅꯪꯉꯣꯟꯗꯩ ꯑꯩꯅ ꯋꯥꯅꯤ ꯑꯩꯗꯤ ꯏꯆꯥ ꯑꯗꯣ ꯑꯦꯛꯇꯔ ꯂꯣꯏ ꯑꯣꯏꯍꯟꯅꯤꯌꯦ ꯑꯗꯣ ꯁꯤꯒꯩ ꯁꯤꯅꯦ ꯁꯤꯕꯨꯛ ꯏꯔꯦ
ꯑ ꯍꯝ
ꯇꯥꯕ꯭ꯔꯣ
ꯑ ꯇꯥꯔꯦ ꯇꯥꯔꯦ
ꯑꯩꯒꯤ ꯏꯆꯥꯗꯤꯀꯣ ꯑꯩꯒꯤ ꯏꯆꯥꯗꯤ ꯑꯦꯛ ꯑꯩꯒꯤ ꯏꯆꯥꯗꯤꯀꯣ ꯁꯤꯃꯥ ꯂꯣꯏ ꯀꯨꯝꯍꯟ ꯗꯣꯏꯅꯦ ꯃꯁꯛ ꯂꯣꯏ ꯐꯖꯩ ꯑꯩꯒꯤ ꯏꯆꯥꯗꯤ ꯑꯩ ꯐꯖꯕꯅꯤꯅ
ꯑꯣ ꯅꯪ ꯐꯖꯔꯝꯗꯧ ꯃꯥꯜꯂꯦ ꯈꯣꯟꯁꯨ ꯈꯣꯟꯖꯦꯜꯁꯨ ꯌꯥꯝ ꯐꯖꯩꯌꯦ ꯏꯪꯇꯞꯄꯦ
ꯑꯗꯨꯅꯦ ꯑꯩꯗꯤꯀꯣ ꯃꯁꯛꯇꯨ ꯉꯧꯁꯣꯛ ꯉꯧꯋꯦꯀꯣ ꯑꯗꯨꯒꯅꯦ ꯑꯩꯗꯤꯅꯦ ꯌꯥꯝ ꯐꯖꯕꯤ
ꯎꯝ ꯅꯪꯗꯣ ꯅꯪꯗꯣ ꯇꯥꯗ꯭ꯔꯦ
ꯅꯪꯒꯤ ꯅꯦꯠꯋꯥꯛ ꯅꯨꯡꯉꯥꯏꯇꯦ ꯇꯥꯗꯦ ꯐꯖꯅ ꯐꯝꯃꯣ
ꯇꯥꯔꯕꯣ
ꯑꯣ ꯇꯥꯔꯦ ꯇꯥꯔꯦ
ꯅꯪꯗꯣ ꯅꯪꯒꯤ ꯅꯆꯥꯗꯣ
ꯑꯥ
ꯒꯤꯗꯤꯀꯣ ꯍꯧꯗꯣꯡ ꯅꯨꯡꯁꯤꯕꯁꯦ ꯍꯥꯠꯂꯨꯀꯣ
ꯑꯥ
ꯅꯪ ꯅꯪꯆꯥꯗꯣ ꯍꯪꯒꯥꯝ ꯃꯥꯜꯂꯒ ꯄꯣꯛꯂꯛꯑꯅꯤꯀꯣ
ꯑꯩꯗꯤ ꯁꯥ ꯆꯥꯗꯦ ꯍꯥꯏꯔꯒ
ꯍꯧꯗꫭꯡꯗꯤ ꯁꯥ ꯅꯠꯇꯤꯌꯦ
ꯁꯥ ꯆꯥꯗꯦ ꯑꯩꯗꯤ ꯑꯗꯨꯗꯤ ꯁꯥ ꯅꯠꯇꯤꯌꯦ
ꯑꯗꯨ
ꯕꯦꯔꯥꯅꯤꯍꯦ ꯅꯪꯒꯤꯗꯨꯗꯤ
ꯍꯪꯒꯣꯏꯉꯣ ꯅꯪꯒꯤ ꯇꯨꯀꯠꯆꯩ ꯌꯥꯝꯅ
ꯑꯩꯗꯤꯀꯣ ꯑꯩꯅ ꯃꯁꯛ ꯐꯖꯔꯤ ꯁꯦ ꯑꯩꯗꯤ ꯎꯆꯤꯁꯨ ꯆꯥꯏꯀꯣ ꯑꯗꯨꯒ
ꯏꯃꯥꯏ ꯏꯃꯥꯏ ꯎꯆꯤꯒꯨꯝꯕ ꯌꯥꯝ ꯆꯥꯕꯗꯣ ꯂꯩꯅꯥ ꯇꯤꯅꯥ ꯌꯥꯝ ꯄꯛꯄꯔꯤꯀꯣ ꯈꯥ ꯆꯦꯛꯁꯤꯜꯂꯣ
ꯑꯁ ꯈꯣꯏꯗꯤ ꯕ꯭ꯔꯥꯏꯠꯅꯤꯡ ꯁꯀꯤꯜ ꯑꯣꯏꯌꯦ ꯎꯆꯤ ꯆꯥꯕꯁꯦ
ꯑꯣ ꯑꯩꯗꯤ ꯈꯪꯗꯦ ꯅꯣꯏ ꯆꯠꯅꯕꯤ ꯑꯣꯏ ꯆꯥꯕ꯭ꯔꯣ
ꯆꯥꯏꯌꯦ ꯑꯥ ꯅꯪ ꯀꯩꯀꯩ ꯐꯨꯠꯕꯣꯜ ꯃꯤ ꯀꯌꯥ ꯀꯔꯝꯕ ꯇꯤꯝꯅꯣ ꯍꯥꯏꯌꯣ ꯇꯥꯁꯦ
ꯑꯩꯗꯤ ꯔꯣꯅꯥꯜꯗꯣꯁꯨ ꯃꯦꯁꯤꯁꯨ ꯅꯤꯃꯥꯔꯁꯨ ꯑꯍꯨꯝꯃꯛ ꯄꯥꯝꯃꯤ
ꯑꯩꯁ ꯑꯗꯨꯗꯤ ꯌꯥꯗ꯭ꯔꯦꯀꯣ ꯅꯪ ꯅꯪ ꯑꯍꯨꯝꯃꯛ ꯑꯣꯏꯒꯦꯗꯤ ꯌꯥꯗꯦ ꯑꯩꯅ ꯑꯩ ꯈꯛꯅ ꯌꯥꯒꯗꯕꯅꯦ
ꯏꯃꯥ ꯅꯪꯒꯤ ꯅꯪꯗꯤ ꯑꯦꯝ ꯑꯦꯜ ꯑꯦ ꯒꯨꯝꯕ ꯃꯥꯟꯁꯤꯜꯂꯛꯑꯦ
ꯑꯥ ꯃꯥꯅꯦ ꯑꯩꯅꯥ ꯍꯧꯖꯤꯛ ꯑꯥ ꯃꯅꯤꯄꯨꯔꯁꯦ ꯔꯨꯜꯁ ꯇꯧꯔꯤꯕꯅꯦ ꯑꯩ ꯌꯥꯝ ꯆꯥꯎꯕ ꯐꯝ ꯄꯥꯏꯔꯤ ꯑꯩ ꯈꯥꯏꯗꯦꯀꯣ ꯑꯁꯦꯡꯕ ꯍꯥꯏꯕꯅꯤꯀꯣ ꯅꯪꯅꯥ ꯑꯍꯨꯝ ꯄꯥꯝꯕ ꯌꯥꯗꯦꯀꯣ
ꯍꯧꯖꯤꯛꯀꯥꯟꯁꯤꯕꯨ ꯀꯔꯤ ꯀꯔꯤ ꯏꯟꯁꯥꯡꯅ ꯍꯥꯎꯔꯤꯒꯦ
ꯍꯧꯖꯤꯛꯀꯥꯟꯂꯣ ꯍꯧꯖꯤꯛꯀꯥꯟꯗꯤ ꯑꯣꯛꯇꯣꯝꯁꯨ ꯍꯥꯎꯋꯤ ꯁꯟ ꯁꯥ ꯁꯟꯃꯗꯤ ꯆꯥꯗꯔꯦ ꯁꯟ ꯃꯥꯟꯅꯤꯅꯀꯣ ꯑꯩꯁꯦ ꯑꯗꯣ ꯍꯧꯗꯣꯡꯁꯨ ꯍꯥꯎꯋꯦ ꯑꯗꯨꯒ
ꯑꯁ ꯅꯪꯗꯤ ꯇꯨꯀꯠꯆꯩꯍꯦ ꯑꯩꯗꯤ ꯌꯥꯝ ꯍꯩꯅꯗꯦ ꯁꯥ ꯌꯥꯝ ꯆꯥꯕ ꯃꯤꯁꯦ ꯑꯩꯗꯤ ꯍꯩꯅꯗꯦꯕ
ꯁꯥꯎꯅꯨꯀꯣ ꯊꯨꯀꯠꯆꯩ ꯍꯥꯏꯕꯗꯤ ꯑꯩ ꯆꯥꯗꯕꯒꯤ ꯍꯥꯏꯕꯅꯤ
ꯅꯪ ꯃꯔꯝ ꯃꯣꯛꯄ ꯃꯥꯂꯤꯀꯣ ꯑꯗꯣ ꯅꯪꯒꯤ ꯃꯤꯠꯇꯣ ꯀꯌꯥꯝ ꯂꯥꯎ
ꯃꯤꯠꯁꯦ ꯑꯩ ꯂꯥꯎꯗꯦ ꯌꯥꯝ ꯈꯨꯨꯏꯌꯦ ꯃꯤꯊꯨꯞꯀꯥ ꯑꯝꯇ ꯌꯥꯎꯗꯦ ꯍꯟꯗꯛ ꯁꯔꯖꯔꯤ ꯇꯧꯗ꯭ꯔꯗꯤ ꯌꯥꯔꯔꯣꯏ
ꯑꯣ ꯑꯗꯨ ꯅꯪꯒꯤ ꯃꯥꯏꯗꯣ ꯐꯤꯇ ꯀꯌꯥꯝ ꯄꯥꯛꯀꯦ ꯑꯣꯜꯂꯛꯑꯣ
ꯑꯩ ꯃꯥꯏꯁꯦ ꯃꯥꯏꯗꯤ ꯄꯥꯛꯑꯦ ꯃꯤꯠ ꯌꯥꯝ ꯈꯨꯏ ꯁꯄꯦꯛ ꯑꯊꯥ ꯊꯥꯕ ꯑꯃ ꯎꯞꯄꯦꯕ ꯃꯤꯠꯇꯣ ꯌꯥꯝ ꯁꯣꯛꯄꯒꯤ ꯄꯋꯥꯔꯗꯣ ꯑꯊꯥꯕ ꯎꯞ
ꯅꯪ ꯃꯥꯏ ꯌꯥꯝ ꯄꯥꯛꯑꯦ ꯅꯪ ꯇꯟ ꯌꯥꯝ ꯆꯥꯕ꯭ꯔꯣ
ꯍꯣꯏ ꯅꯍꯥꯟꯋꯥꯏ ꯄꯤꯛꯏꯉꯩꯗ ꯇꯟ ꯌꯥꯝ ꯆꯥꯔꯛꯑꯦ
ꯎ
ꯌꯥꯗꯔꯦꯀꯣ ꯅꯪ ꯃꯤ ꯃꯥꯟꯂꯝꯃꯔꯣꯏꯀꯣ ꯅꯪ ꯀꯔꯤ ꯀꯔꯤ ꯁꯥꯟꯅꯕ ꯍꯩꯒꯦ ꯍꯥꯏꯔꯛꯑꯣ
ꯑꯩꯗꯤ ꯑꯥ ꯖꯤꯝꯅꯥꯁꯇꯤꯛꯁꯨ ꯁꯥꯅꯕ ꯍꯩꯌꯦ ꯑꯗꯨꯗꯒꯤ ꯕꯣꯛꯁꯤꯡꯗꯣ ꯃꯇꯝ ꯈꯔ ꯌꯥꯎꯔꯝꯃꯤ ꯑꯗꯨꯒ ꯇꯥꯏꯀꯨꯟꯗꯣꯁꯨ ꯌꯥꯎꯔꯝꯃꯤ ꯑꯗꯨꯒꯩꯅꯤꯗ
ꯅꯪ ꯑꯗꯨꯗꯤ ꯃꯤ ꯐꯨꯅꯕ ꯍꯩꯕ꯭ꯔꯣ
ꯑꯣ ꯈꯤꯇꯪ ꯈꯤꯇꯪ ꯍꯩꯌꯦ ꯍꯥꯏ ꯇꯥꯏ
ꯕꯣꯛꯁꯤꯡ ꯁꯥꯟꯅꯔꯒ ꯐꯨꯅꯕ ꯍꯩꯔꯗꯤ ꯅꯪꯅ ꯐꯨꯕꯤꯔꯝꯃꯅꯤ ꯌꯥꯝ ꯍꯩ
ꯑꯣ ꯑꯩꯗꯤ ꯃꯤꯗ ꯂꯝꯍꯦꯜꯂꯗꯤꯗ ꯐꯨꯗꯠꯂꯦꯕ ꯑꯩꯅ ꯑꯩ ꯑꯩꯒꯤ ꯑꯩꯒꯤ ꯑꯩꯁꯦ ꯕꯔꯥꯗ ꯂꯩꯌꯦꯕ ꯅꯪꯗꯤ ꯃꯁꯛ ꯈꯪꯅꯗꯕꯅꯤꯅ ꯀꯃꯥꯏꯟ ꯂꯥꯛꯀꯅꯤ
ꯑꯩ ꯍꯥꯏꯔꯛꯀꯦ ꯂꯥꯛꯑꯣ ꯑꯩꯗꯤꯀꯣ ꯑꯥ ꯂꯩꯌꯦ ꯑꯩꯗꯤ ꯑꯟꯅꯣꯟ ꯄ꯭ꯂꯥꯅꯦꯠꯇ ꯂꯩꯌꯦ ꯑꯗꯨꯗ ꯂꯥꯛꯑꯣ
ꯌꯥꯔꯦ ꯅꯪꯁꯨ ꯈꯥꯏꯕ ꯌꯥꯝ ꯍꯩꯌ‌ꯦ ꯋꯥꯔꯤ ꯁꯥꯟꯅꯕ ꯌꯥꯝ ꯅꯨꯡꯉꯥꯏ
ꯑꯥ ꯑꯗꯨꯗ ꯐꯥꯏꯠꯇꯤꯡ ꯇꯧꯁꯦ ꯑꯩꯈꯣꯏꯅꯤ ꯅꯪ ꯕꯣꯛꯁꯤꯡ ꯇꯧꯋ‌ꯦꯝꯅꯤꯅ
ꯎꯝ ꯅꯆꯥꯅꯁꯤꯡꯗꯣ ꯀ꯭ꯂꯥꯁ ꯌꯥꯝ ꯌꯥꯝ ꯀꯥꯔꯝꯃꯅꯤꯅꯦ
ꯁꯤ ꯂꯣꯏ ꯆꯥꯎꯔꯦ ꯍꯧꯖꯤꯛ ꯐꯤꯂꯝ ꯀꯨꯝꯍꯂꯗꯕꯅꯦ ꯑꯗꯨꯒ ꯅꯪꯒꯤ ꯅꯆꯥꯒ ꯂꯨꯍꯣꯡꯉꯁꯤꯀꯣ
ꯑꯣ ꯑꯩꯒꯤ ꯏꯆꯥ ꯅꯨꯨꯄꯤ ꯍꯥꯟꯅ ꯄꯣꯛꯀꯦ ꯑꯗꯨꯒ ꯃꯊꯪꯗ ꯅꯨꯄꯥ ꯑꯃ ꯄꯣꯛꯅꯤꯡꯉꯦ ꯅꯨꯄꯤ ꯍꯥꯟꯅ ꯄꯣꯛꯀꯦ
ꯄꯣꯛꯑꯣꯀꯣ ꯅꯨꯄꯤ ꯍꯥꯟꯅ ꯑꯗꯨꯒ ꯑꯩꯒꯤ ꯏꯆꯥ ꯅꯨꯄꯥ ꯃꯁꯛ ꯐꯖꯕ ꯑꯝ ꯂꯩꯌ‌ꯦꯕꯀꯣ ꯃꯥꯗꯤ ꯐ‌ꯦ ꯍꯦꯔꯣꯒꯤ ꯔꯣꯜ ꯑꯗꯨꯝ ꯂꯧꯋꯦꯕꯀꯣ ꯃꯥꯒ ꯑ ꯑ
ꯍꯣꯏ ꯌꯥꯏꯌꯦ
ꯅ ꯅꯪꯒꯤ ꯅꯨꯄꯥꯗꯤ ꯀꯗꯥꯏꯗ ꯂꯩꯒꯦ ꯍꯥꯏꯔ‌ꯣꯑꯣ
ꯑꯩꯖ‌ꯦ ꯍꯧꯖꯤꯛꯀꯥꯟꯖ‌ꯦ ꯅꯨꯄꯥꯒ ꯑꯝꯇ ꯀꯣꯏꯗ꯭ꯔꯤꯗ ꯈꯣꯏ ꯃꯃꯥꯅ ꯅꯨꯄꯥ ꯀ‌ꯣꯏꯒꯤꯅꯨ ꯍꯥꯏꯅ ꯍꯥꯏꯕꯤꯕ
ꯑꯩꯃꯥ ꯌꯥꯗ‌ꯦꯀ‌ꯣ ꯅꯪ
ꯑꯩꯗꯤ ꯂꯥꯏꯔꯤꯛ ꯇꯝꯃꯤꯕ ꯑꯗꯨꯅ ꯌꯥꯗꯕ ꯂꯩꯔꯤꯛ ꯇꯝꯅ ꯑꯗꯨꯝ ꯒ꯭ꯔꯦꯖꯨꯑꯦꯁꯟ ꯇꯧꯅ ꯇꯧꯅ ꯄꯥꯔ꯭ꯠ ꯇꯥꯏꯝ ꯇꯧꯔ ꯂꯩꯌꯦꯕ ꯑꯗꯨꯅ ꯅꯨꯄꯥ ꯀ‌ꯣꯏꯒꯤꯅꯨ ꯍꯥꯏ
ꯑꯗꯨ ꯑꯗꯨꯗꯤ ꯌꯥꯗꯦ ꯇꯨꯃꯤꯟꯅ ꯈꯪꯅꯔ‌ꯣ ꯑꯗꯨꯒ ꯅꯪꯒꯤ ꯅꯨꯄꯥꯒ ꯒꯤꯞꯁ ꯌꯥꯝ ꯄꯤꯟꯅꯔꯣ
ꯑꯩ ꯍꯣꯏ ꯍꯟꯗꯛ ꯆꯍꯤꯁꯦ ꯑꯗꯥꯏꯗ ꯅꯨꯞ ꯅꯨꯄꯥ ꯑꯃ ꯁꯨꯝ ꯍꯥꯏꯔ‌ꯦꯑꯦ ꯑꯗꯨ ꯌꯥꯕ꯭ꯔꯥ ꯍꯥꯏꯅ ꯑꯦꯛꯁꯦꯞ ꯇꯧꯒ‌ꯦꯅ ꯇꯧꯔꯤ
ꯑꯗꯣ ꯅꯪ ꯅꯨꯄꯥꯗꯣ ꯍꯪꯒꯥꯝ ꯃꯥꯟꯕ ꯀꯣꯏꯒꯅꯨꯀꯣ ꯅꯪ ꯍꯪꯒꯥꯝ ꯃꯥꯜꯂꯕꯅꯤꯅ
ꯎꯝ ꯕꯥ ꯅꯪꯁꯦ ꯌꯥꯝ ꯀꯣꯃꯦꯗꯤꯌꯟ ꯑꯣꯏꯌꯦ ꯌꯥꯝ ꯐꯒꯤ ꯍꯩꯌ‌ꯦ ꯅꯨꯡꯉꯥꯏꯌ‌ꯦ ꯋꯥꯔꯤ ꯁꯟꯅꯕ
ꯑꯥ ꯀꯩꯒꯤ ꯅꯨꯡꯉꯥꯏꯕꯗꯅ ꯑꯩ ꯁꯤꯖꯨꯀꯣ ꯅꯪꯖꯨ ꯖ‌ꯣꯀꯔ ꯅꯨꯡꯉꯥꯏ
ꯑꯣ ꯑꯩ ꯑꯩꯗꯤ ꯃꯤꯁ‌ꯦꯡ ꯌꯦꯡꯉꯒ ꯋꯥꯔꯤ ꯁꯥꯕ ꯃꯤꯗꯣ꯫ ꯌꯥꯝ ꯃꯤꯁ‌ꯦꯡ ꯅꯪꯖ‌ꯦ ꯃꯤꯁ‌ꯦꯡ ꯌꯦꯡꯉ ꯋꯥꯔꯤ ꯁꯥꯕ ꯀꯟꯕ꯭ꯔꯥ꯫
ꯑꯥ ꯅꯪꯗꯤ ꯌꯥꯝꯅ ꯁꯥ ꯑ ꯈꯪꯕ ꯃꯥꯜꯂꯦꯀꯣ ꯑꯩꯗꯤ ꯃꯤꯡꯁꯦꯟ ꯌ‌ꯦꯡꯗꯤꯌꯦ ꯑꯩꯗꯤ ꯁꯛ ꯐꯖꯔꯝꯅꯤ ꯅꯀꯣ ꯑꯗꯨꯝ ꯌꯦꯡꯗ꯭ꯔꯥꯁꯨ ꯌꯥꯔꯦ꯫
ꯑꯣ ꯁꯛ ꯐꯖꯩ ꯁꯛ ꯐꯖꯩ ꯍꯥꯏꯕꯗꯨ ꯌꯦꯡꯉꯝꯗꯧ ꯃꯥꯟꯗꯅ ꯁꯨꯝ ꯍꯥꯏꯅꯤꯗ꯫
ꯌꯦꯡꯗꯦ ꯑꯩ ꯅꯤꯅ ꯃꯤꯡꯖꯦꯟ ꯌꯦꯡꯕ ꯌꯥꯗꯦ꯫ ꯃꯤꯡꯖꯦꯟꯗꯤ ꯑꯊꯤꯕꯅ ꯌꯦꯡꯗꯧꯅꯦ꯫
ꯑꯗꯨꯅꯔ ꯈꯪꯗꯦ ꯑꯩꯗꯤ ꯃꯥꯏꯖꯦ ꯎꯔꯤꯡ ꯊꯣꯛꯄꯩ ꯃꯤꯠꯁꯦꯡꯖꯦ ꯍꯟꯖꯤꯟ ꯍꯟꯖꯤꯟ ꯃꯤꯅꯤꯠ ꯈꯨ ꯇꯤꯡꯏ ꯌꯦꯡ ꯂꯩ ꯍꯥꯏꯕ ꯌꯦꯡꯅꯤꯡꯉꯦꯕ ꯃꯥꯏꯖꯦ ꯎꯔꯤꯡ ꯍꯦꯛꯇ ꯊꯣꯛꯑꯦꯕ ꯑꯗꯨ ꯐꯥꯅꯤꯡꯉꯩꯒꯤ ꯈꯔ ꯁꯖꯦꯁꯟ ꯈꯔ ꯍꯥꯏꯔꯛꯑꯣ
ꯑꯥ ꯎꯔꯤꯡ ꯌꯥꯝ ꯊꯣꯛꯄꯖꯦ ꯎꯝ ꯈꯣꯏꯒꯤꯅꯦ ꯈꯪꯕ꯭ꯔꯥ
ꯑ
ꯇꯣ ꯈꯣꯏꯒꯤ ꯃꯩꯇꯥ ꯅ ꯃꯥꯏꯗꯣ ꯇꯩꯁꯜꯂ ꯊꯝꯃꯣ ꯑꯗꯨ ꯑꯗꯨꯝ ꯊꯝꯃꯣ ꯇꯥꯊꯣꯛꯑꯣ ꯑꯗꯨꯒꯅꯦ ꯅꯪꯒꯤ ꯎꯔꯤꯡꯗꯣ ꯎꯔꯔꯣꯏ ꯅꯪꯒꯤ ꯃꯩꯇꯥꯟ ꯃꯆꯨ
ꯑꯩꯃ ꯑꯗꯨ ꯑꯗꯨ ꯍꯣꯏ ꯆꯥꯔꯀꯣꯜ ꯃꯥꯛꯁꯀꯨꯝꯕꯗꯤ ꯐꯩꯌꯦ ꯇꯥꯏꯌꯦ ꯑꯗꯨ ꯅꯪꯒꯤ ꯅꯪꯒꯤ ꯄ꯭ꯔꯣꯁꯦꯁꯇꯨꯗꯤ ꯇꯥꯗ꯭ꯔꯤꯌꯦ ꯑꯃꯨꯛꯇꯪꯕꯣ
ꯑꯩꯅ ꯉꯁꯤ ꯂꯣꯟꯁ ꯇꯧꯕꯅꯦ ꯑꯩꯅ ꯂꯥꯎꯊꯣꯛꯈ꯭ꯔꯕꯅꯦ ꯅꯪ ꯀꯃꯥꯏꯅ ꯇꯥꯔꯝꯗ꯭ꯔꯤꯅꯣ
ꯅꯪꯖꯨ ꯄꯨꯔꯥ ꯐꯪꯒꯤ ꯐꯔꯥꯡꯒꯤ ꯃꯤꯅꯦ ꯐꯪꯒꯤ ꯇꯧꯕ ꯌꯥꯝ ꯍꯩꯌꯦ
ꯑꯩꯗꯤ ꯇꯅꯦ ꯑꯩꯗꯤꯀꯣ ꯐꯥꯒꯤ ꯈꯔ ꯑ ꯐꯥꯒꯤꯒꯤ ꯑꯣꯖꯥꯅꯦ ꯍꯥꯏꯕ ꯇꯥꯏꯌꯦ꯫ ꯑꯅ ꯇꯧꯏ
ꯏꯃꯩꯃ
ꯑꯩꯒꯤ ꯃꯤꯗꯣ ꯅꯪ ꯐꯥꯒꯤ ꯇꯝꯅꯤꯡꯕ꯭ꯔꯣ ꯑꯩꯉꯣꯟꯗ ꯇꯝꯕ ꯂꯥꯛꯑꯣ ꯑꯩ ꯄꯩꯁꯥ ꯅꯉꯣꯟꯗꯒꯤꯗꯤ ꯂꯨꯄꯥ ꯑ ꯌꯥꯝ ꯂꯧꯕꯤꯔꯣꯏ ꯂꯨꯄꯥ ꯂꯥꯛ ꯑꯝ ꯂꯧꯕꯤꯒꯦ꯫
ꯏꯃꯥ ꯐꯥꯒꯤ ꯇꯝꯕꯩꯖꯨ ꯄꯩꯁꯥ ꯂꯨꯄꯥ ꯂꯥꯛ ꯑꯝ ꯆꯪꯅꯔꯕꯣ ꯍꯧꯖꯤꯛꯀꯥꯟꯖꯦ
ꯑꯥ ꯆꯪꯉꯦ ꯑꯁꯀꯥꯏ ꯃꯤꯒ ꯃꯤꯒ ꯃꯤ ꯑꯃꯥꯗ ꯃꯤ ꯀ꯭ꯔꯣ ꯑꯃꯥ ꯂꯧꯔꯤꯅꯦ ꯑꯩꯅ
ꯍꯩꯃꯥ ꯃꯦꯀꯞ ꯇꯝꯕ ꯑꯣꯏꯅ ꯆꯠꯅꯤꯡꯏꯗ ꯑꯗꯨ ꯌꯧꯔꯗꯤ ꯐꯒꯤ ꯇꯅꯤꯡꯗꯦ ꯑꯩꯗꯤ
ꯃ꯭ꯌꯥꯝꯃꯦ ꯅꯪ ꯃꯦꯀꯞ ꯇꯧꯕ ꯆꯠꯄꯗꯀꯣ ꯁꯛ ꯅꯨꯡꯁꯤꯗꯕ ꯃꯤꯗ ꯀꯃꯥꯏꯅ ꯀꯦ ꯍꯥꯏꯗꯤ ꯑ ꯁꯥꯏꯟ ꯇꯩꯁꯜꯂꯝꯃꯣ ꯂꯨꯄꯥ ꯆꯧꯉꯥꯒꯤ ꯃꯦꯀꯞ ꯈꯪꯕ꯭ꯔꯣ
ꯑꯣ ꯅꯍꯋꯥꯏ ꯕꯥꯏꯔꯦꯜ ꯆꯠꯈꯤꯕ ꯂꯨꯄꯥ ꯆꯧꯉꯥꯒꯤ ꯃꯦꯀꯞ ꯇꯨꯔꯣ
ꯑ ꯑꯗꯨꯃꯥꯥꯏꯅ ꯍꯦꯛꯇ ꯇꯩꯁꯜꯂꯣ ꯑꯗꯨꯗꯤ ꯌꯥꯗꯦꯀꯣ ꯀꯔꯤ
ꯃꯨꯠ ꯃꯨꯠ ꯂꯩꯇꯕ ꯅꯨꯃꯤꯠꯇꯤꯗꯤ ꯗꯨꯃꯥꯏꯟ ꯇꯧꯗꯣꯏꯅꯦ ꯑꯗꯨꯅꯦ ꯑꯩꯅ ꯀꯦꯕ ꯃꯤꯖꯦ ꯉꯁꯤꯗꯤ ꯊꯤꯌꯦ ꯉꯁꯤꯗꯤ ꯊꯤꯌꯦ ꯍꯥꯏꯕ ꯃꯤ ꯌꯥꯎꯋꯦꯕ ꯅꯤꯡꯕ ꯂꯩꯇ꯭ꯔꯗꯤ ꯑꯗꯨꯝ ꯀ꯭ꯔꯣ ꯀ꯭ꯔꯣ ꯂꯣꯏꯁꯤꯜꯂꯦ ꯅꯠꯇꯦꯗ ꯈꯨꯟ ꯈꯣꯟꯖꯦ ꯇꯞꯅ ꯏꯪꯅ ꯉꯥꯡꯉꯕꯅꯤ ꯃꯤꯅ ꯐꯨꯕ ꯉꯝꯗꯦꯕ
ꯑꯣ ꯅꯪꯁꯦ ꯁꯛ ꯊꯤꯕꯅꯤꯅ ꯃꯤ ꯁꯨꯝꯕ ꯌꯥꯝ ꯍꯩꯕ꯭ꯔꯣ
ꯕꯣ ꯑꯗꯨꯅꯦ ꯑꯩ ꯁꯛꯆꯨ ꯊꯤꯖꯤꯜꯂꯦ ꯃꯤ ꯁꯨꯝꯕ ꯑꯃꯨꯛ ꯍꯩꯇ꯭ꯔꯥꯗꯤ ꯑꯩ ꯅꯨꯄꯥ ꯐꯪꯉꯔꯣꯏ ꯗꯨꯅ ꯃꯤ ꯁꯨꯝꯕꯖꯦ ꯍꯩꯇꯕ ꯌꯥꯗꯦ
ꯅꯪ ꯌꯥꯝꯅ ꯅꯨꯡꯉꯥꯏꯔꯦꯀꯣ
ꯑ ꯑꯩꯗꯤ ꯋꯥꯔꯤ ꯁꯥꯕꯆꯦ ꯅꯪꯒ ꯇꯤꯟꯅꯕꯁꯦ ꯅꯨꯡꯉꯥꯏꯅ
ꯑꯩꯒ ꯑꯗꯨꯝ ꯊꯦꯡꯅꯖꯤꯀꯣ ꯑꯗꯣ ꯑꯩ ꯅꯪ ꯑ ꯂꯥꯛꯑꯣ ꯍꯩꯅꯧ ꯇꯤꯟ ꯆꯥꯕ ꯃꯌꯥꯝ ꯄꯤꯖꯒꯦ ꯈꯣꯢꯒꯤ ꯇꯤꯟ ꯇꯤꯟ ꯌꯥꯎꯕ ꯄꯣꯠꯇꯤꯀꯣ ꯍꯥꯎ ꯑꯥ ꯎꯅꯤꯡ ꯐꯕꯅꯦ
ꯏꯄꯩ ꯃꯩ ꯃꯩ ꯈꯔ ꯐꯣꯠꯄ ꯃꯥꯜꯂꯤꯉꯩꯖꯦ ꯃꯥꯏ ꯆꯦ ꯂꯣꯏꯅ ꯕꯣꯔꯥ ꯀꯩꯅꯣ ꯃꯥꯜꯂꯅꯤ
ꯃꯥꯜꯂꯣꯏꯌꯦ ꯈꯣꯏꯒꯤ ꯌꯨꯝꯗꯀꯣ ꯍꯩꯅꯧ ꯐꯖꯥ ꯐꯖꯥꯕ ꯄꯥꯜꯂꯦ ꯆꯣꯔꯣꯐꯣꯟꯖꯨ ꯄꯥꯜꯂꯦ ꯀꯩꯅꯣꯁꯨ ꯄꯥꯜꯂꯦ ꯎꯝ
ꯎꯝ
ꯑ‌ ꯊꯕꯤ ꯑ ꯂꯣꯏ ꯄꯥꯜꯂꯦ ꯍꯩ ꯂꯣꯏ ꯄꯥꯜꯂꯦ ꯑꯦꯄꯜꯁꯨ ꯄꯥꯜꯂꯦ ꯅꯪ ꯀꯩ ꯆꯥꯅꯤꯡꯉꯦ ꯍꯥꯏꯌꯣ ꯑꯩ ꯍꯖꯤꯛꯃꯛ ꯗꯤꯂꯤꯕꯔ ꯇꯧꯂꯒꯦ